ꯐꯣꯟ ꯇꯧ
ꯑꯩ ꯈꯪꯗ꯭ꯔꯕꯣ
ꯃꯈꯣꯟꯁꯦ ꯇꯥꯒꯤꯒꯨꯝ ꯂꯥꯈꯤꯒꯨꯝ
ꯈꯔꯅꯤ ꯈꯔꯅꯤ ꯋꯥꯔꯤ ꯈꯁ ꯁꯥꯟꯅꯁꯦ ꯍꯥꯟꯅ ꯑꯗꯨꯒ ꯑꯗꯨꯝ ꯈꯪꯖꯔꯛꯑꯅꯤ ꯇꯞ ꯇꯞꯅ ꯅꯤꯡꯁꯤꯡꯖꯔꯛꯑꯅꯤ
ꯅꯤꯡꯁꯤꯡꯍꯜꯂꯛ ꯑꯣꯅꯦ
ꯎꯝ ꯀꯩꯅꯣꯝꯇ ꯍꯪꯒꯦ ꯇꯧꯔꯛꯏꯅꯤꯅꯦ ꯏꯕꯦꯝꯃꯅ ꯈꯔ ꯃꯄꯥꯥꯟ ꯏꯄꯥꯟ ꯊꯣꯛꯄ ꯗꯣ ꯑꯣꯏꯕꯅꯤꯅ
ꯍꯡꯉꯣ ꯍꯡꯉꯣ
ꯍꯟꯗꯛꯅꯦ ꯅꯣꯏꯒꯤꯅꯦ ꯑꯥ ꯎꯝ ꯀꯩꯅꯣꯝꯃ ꯅꯣꯏꯒꯤ ꯏꯆꯦ ꯑꯃ ꯂꯨꯍꯣꯡꯒꯤ ꯕꯗꯣ
ꯑꯥ
ꯃꯥꯒꯤ ꯀꯦꯕꯗꯣ ꯅꯣꯏ ꯀꯅꯥꯅ ꯀꯦꯔꯤꯅꯣ ꯄꯣꯠꯂꯣꯏ ꯀꯩꯀꯥꯗꯣ ꯄꯨꯟꯅ ꯇꯧꯕ꯭ꯔꯥ ꯈꯣꯠꯄ꯭ꯔꯥ ꯑꯗꯨꯒꯤ ꯑꯩꯈꯣꯏ ꯅꯦ ꯏꯆꯦ ꯑꯃ ꯏꯅꯦꯒꯤ ꯃꯆꯥꯅꯨꯄꯤ ꯑꯃ ꯍꯣꯡꯗꯣꯔꯦꯕꯀꯣ
ꯑꯥ
ꯅꯪ ꯅꯍꯥꯟ ꯅꯣꯏꯒꯤꯗꯣ ꯌꯥꯝ ꯐꯖꯈꯤꯕ ꯑꯗꯨꯒꯤꯅꯦ ꯑꯩꯁꯦ ꯅꯪꯉꯣꯟꯗ ꯑꯝꯇ ꯍꯪꯒꯦꯅ ꯇꯧꯔꯛꯏꯅꯦ
ꯑꯗꯨꯕꯨꯗꯤ ꯑꯩꯅ ꯅꯦꯛꯄꯅꯤꯗꯅ
ꯍꯣꯏ ꯌꯥꯝ ꯐꯖꯈ꯭ꯔꯦꯕ ꯑꯗꯨꯒꯤ ꯅꯣꯏꯒꯤ ꯃꯅꯥꯛꯇꯩ ꯅꯦꯅꯗꯤꯕꯨꯗꯤ ꯍꯥꯏꯕ ꯅꯪ ꯀꯦꯔꯤꯗꯣ ꯑꯗꯨꯒꯤꯅꯤ ꯑꯩꯁꯦ ꯅꯪꯉꯣꯟꯗ ꯇꯧꯔꯒ ꯑꯥ ꯑꯥ ꯑꯗꯨꯢ ꯑꯩꯁꯦ ꯅꯪꯉꯣꯟꯗ ꯀꯟꯇꯦꯛ ꯇꯧꯔꯒꯦꯅ ꯇꯧꯔꯛꯏꯅꯤ
ꯎ ꯑꯉꯥꯡꯅꯦ ꯍꯣꯏ ꯑꯩꯈꯣꯏꯅ ꯅꯦꯛꯄꯗꯣ ꯑꯍꯟ ꯅꯠꯇꯦꯕ ꯍꯥꯏꯗꯤ ꯃꯥꯗꯣ ꯎꯝ ꯇꯝꯕꯨꯗꯤ ꯑꯇꯩ ꯑꯐꯥꯎꯕꯗ ꯇꯝꯃꯨꯔꯦꯗꯅ ꯑꯗꯨꯒ ꯍꯨꯖꯤꯛ ꯃꯊꯟꯇ ꯆꯠꯄ ꯍꯧꯔꯛꯄꯗ ꯉꯥꯏꯔꯤꯕꯅꯦꯕ ꯑꯗꯨꯑꯣꯏꯁꯨ ꯌꯥꯝ ꯅꯧꯔꯤꯕ ꯑꯣꯏꯔꯁꯨ ꯌꯥꯝ ꯍꯩꯕꯅꯦꯕ
ꯍꯣꯏ ꯍꯣꯏ ꯃꯥ ꯍꯦꯟꯖꯟꯗꯕꯤꯗꯣ ꯃꯦꯀꯞꯁꯦ ꯍꯥꯏꯗꯤ ꯀꯩ ꯍꯥꯏꯗꯣꯏꯅꯣ ꯃꯤ ꯌꯥꯝꯅ ꯍꯦꯟꯖꯟꯅ ꯀꯦꯕ ꯄꯥꯝꯕ ꯃꯤꯁꯨ ꯂꯩꯔꯝꯒꯅꯤꯀꯣ ꯑꯩꯈꯣꯏꯗꯤ ꯈꯔ ꯆꯝꯖꯕ ꯕꯒꯤ ꯍꯥꯏꯗꯣꯏꯔ ꯈꯪꯗꯦ ꯈꯔ ꯆꯝꯇꯛ ꯋꯥꯏꯇꯛ ꯃꯁꯥ ꯅꯥꯟꯅ ꯑꯥ ꯌꯥꯝꯅ ꯅꯥꯟꯍꯟ ꯅꯤꯡ ꯕ ꯕꯗꯣ ꯌꯦꯡꯕ ꯀꯥꯟ ꯅꯨꯡꯁꯥꯒ ꯁꯥꯕꯁꯤꯗꯅꯦ ꯍꯧꯖꯤꯛꯀꯥꯟꯗꯤ ꯖꯤꯛꯖꯥꯛ ꯂꯥꯎꯕꯁꯦ ꯈꯩꯌꯥꯛꯅꯕꯩ ꯇꯥꯏꯞꯇ ꯇꯧꯗ ꯇꯔ꯭ꯅꯦꯀꯣ
ꯃꯥꯅꯦ ꯍꯥꯏꯗꯤ ꯇꯟꯖꯥ ꯃꯦꯅꯖꯥ ꯒꯤ ꯃꯇꯨꯡ ꯏꯟꯅ ꯀꯦꯕꯨꯗꯤ ꯀꯦꯒꯗꯕꯅꯦꯕ ꯇꯣꯡꯕꯗꯗꯤ ꯑꯗꯨꯝ ꯈꯔ ꯑꯗꯨꯝ ꯍꯦꯕꯤ ꯑꯣꯏꯕꯕꯨꯗꯤ ꯆꯠꯅꯩꯀꯣ ꯀꯥ ꯍꯦꯟꯅ ꯍꯦꯕꯤ ꯑꯣꯏꯕꯗꯤ ꯐꯖꯗꯦꯗ ꯑꯩ ꯍꯨꯖꯤꯛꯀꯤ ꯑꯉꯥꯡꯗꯣ ꯌꯥꯝ ꯍꯩꯕꯅꯦ ꯍꯥꯏꯗꯤ ꯑꯗꯨꯝ ꯈꯪꯗꯦ ꯌꯥꯝꯅ ꯃꯤꯅꯁꯨ ꯑꯗꯨꯝ ꯍꯥꯏꯔꯛꯑꯦꯕ ꯑꯩꯈꯣꯏ ꯏꯅꯦꯒꯤ ꯃꯆꯥ ꯊꯣꯛꯑꯦꯕ ꯑꯗꯨꯅꯦ ꯏꯆꯦꯒꯤ ꯇꯧꯕꯩ ꯀꯥꯟꯗꯨꯗ ꯑꯩꯅ ꯅꯪ ꯇꯧꯔꯣ ꯅꯅ ꯍꯥꯏꯕ ꯀꯥꯟꯗ ꯇꯧꯔꯒꯦ ꯆꯦꯆꯦ ꯏꯅꯝꯃꯅ ꯍꯥꯏꯔꯛꯑꯦ
ꯎꯝ
ꯑꯗꯨꯗꯨꯒ ꯎꯝ ꯃꯥꯅ ꯄꯣꯠꯂꯣꯏꯒꯤ ꯀꯩꯒꯤ ꯄꯩꯁꯥ ꯅꯨꯡꯁꯥꯗꯨꯁꯨꯅꯦ ꯈꯪꯅ ꯆꯥꯟꯅ ꯍꯥꯏꯗꯤ ꯏꯅꯦ ꯃꯆꯥ ꯑꯣꯏꯔꯕꯅꯤꯅ ꯇꯪꯈꯥꯏ ꯑꯃꯈꯛꯇꯪ ꯄꯤꯕꯤꯔꯣ ꯀꯥꯏꯅ ꯍꯥꯏꯔꯒ ꯇꯪꯈꯥꯏ ꯑꯃꯈꯛꯇꯪ ꯑꯣꯏꯅ ꯂꯧꯕꯤꯌꯦꯕ ꯄꯣꯠꯂꯣꯏꯗꯨꯁꯨ ꯄꯨꯔꯥ ꯑꯍꯟꯕ ꯃꯁꯥꯅ ꯎꯝ ꯍꯥꯏꯗꯤ ꯇꯨꯕ ꯍꯧꯕ ꯂꯣꯏꯕꯗ ꯉꯥꯏꯔꯤꯕ ꯄꯣꯠꯂꯣꯏ ꯐꯖꯕ ꯍꯥꯏꯗꯤ ꯄꯨꯔꯥ ꯑꯍꯟꯕ ꯃꯤꯅꯒ ꯁꯦꯠꯅꯗ꯭ꯔꯤꯕꯗꯣ ꯑꯗꯨꯅꯤ ꯁꯦꯠꯍꯟꯜꯂꯤꯁꯤ
ꯍꯣꯏ ꯍꯣꯏ ꯑꯗꯨꯅꯦ ꯑꯩꯈꯣꯏꯅꯦ ꯍꯣꯏ ꯀꯩꯍꯣꯏꯅꯁꯨꯅꯦ ꯅꯍꯥꯟ ꯅꯣꯏꯒꯤꯗ ꯎ ꯍꯧꯕꯁꯤꯡꯗꯨꯅ ꯂꯨꯍꯣꯡꯕ ꯂꯥꯛ ꯂꯥꯛꯄꯗ ꯑꯍꯟ ꯍꯥꯏꯗꯤ ꯑꯩꯈꯣꯏ ꯅꯍꯥꯈꯩꯅꯇꯪ ꯐꯖꯩ ꯍꯥꯏꯕ ꯅꯠꯇꯕꯤꯗꯣꯀꯣ ꯑꯍꯟꯈꯩꯅꯁꯨ ꯌꯥꯝ ꯄꯥꯝꯖꯕꯗꯣ ꯑꯣꯏꯈ꯭ꯔꯦꯕ ꯑꯗꯩ ꯃꯥ ꯍꯩꯖꯤꯡꯄꯣꯠ ꯅꯨꯃꯤꯠꯇꯕꯨꯗꯤ ꯃꯣꯏꯒꯩ ꯎꯍꯧꯗ꯭ꯔꯁꯨ ꯑꯩꯈꯣꯏꯅꯁꯨ ꯑꯩꯈꯣꯏꯅ ꯅꯍꯥꯅꯤꯅ ꯑꯃꯨꯛ ꯂꯨꯍꯣꯡꯕ ꯍꯩꯖꯤꯡꯄꯣꯠ ꯎꯍꯧꯋꯤꯀꯣ ꯍꯩꯖꯤꯡꯄꯣꯠꯇ ꯑꯌꯨꯛ ꯅꯨꯡꯊꯤꯜ ꯂꯥꯛꯑꯀꯥꯟꯗꯅ ꯑꯃꯨꯛ ꯈꯔ ꯆꯝꯍꯜꯂꯦ ꯑꯗꯩ ꯅꯨꯡꯗꯥꯡꯒꯨꯝꯕꯅ ꯍꯥꯏ ꯑꯗꯨꯝ ꯂꯨꯍꯣꯡꯕꯒꯨꯝꯕ ꯇ꯭ꯌꯨꯕ ꯊꯥꯡꯀꯠꯂꯛꯑꯗꯤ ꯑꯗꯨꯝ ꯌꯥꯛꯁꯨ ꯀꯩꯁꯨ ꯀꯥꯏꯗꯦꯕ ꯏꯪꯊꯔꯛꯑꯕꯅꯤꯅ ꯀꯣ ꯑꯗꯨ ꯅꯠꯇꯕ ꯅꯨꯡꯁꯥ ꯏꯁꯥ ꯁꯥꯔꯤꯀꯥꯟꯗ ꯗꯤ ꯌꯥꯛꯄꯗꯣ ꯈꯪꯗꯦ ꯆꯥꯟꯅꯗꯦꯗꯅꯀꯣ ꯍꯦꯛ
ꯎꯝ ꯑꯩꯅ ꯑꯩꯅ ꯏꯆꯦꯒꯤ ꯐꯣꯇꯣ ꯊꯝꯃꯛꯄꯗꯣ ꯅꯪ ꯎꯔꯝꯅꯤ ꯑꯇꯩ ꯍꯩꯖꯤꯡꯄꯣꯠ ꯇꯩ ꯀꯩꯗꯒꯤ ꯂꯣꯏꯅꯃꯛ ꯊꯝꯃꯛꯄꯗꯣ
ꯎꯏꯌꯦ ꯑꯗꯨꯗꯨꯅꯦ ꯑꯩꯅꯅꯦ ꯑꯁ ꯑꯩꯈꯣꯏ ꯌꯦꯟ ꯈꯪꯗꯦ ꯍꯧꯖꯤꯛꯀꯥꯟꯗꯤ ꯃꯌꯥꯝ ꯊꯣꯛ ꯑꯥꯗ꯭ꯔꯅꯦꯀꯣ ꯀꯦꯅꯕꯁꯦ ꯑꯗꯩ ꯀꯅꯥ ꯇꯧꯗꯣꯏꯅꯣ ꯋꯥꯈꯜꯗ ꯀꯥꯟꯁꯦ ꯑꯩꯅ ꯑꯁ ꯂꯝ ꯑꯔꯥꯞꯄ ꯀꯧꯔꯦ ꯃꯤꯁꯨ ꯂꯥꯞꯅ ꯂꯥꯛꯄꯅꯤꯅ ꯆꯥꯔꯖ ꯅꯨꯡ ꯃꯌꯥꯝ ꯑꯃꯁꯨ ꯆꯥꯎꯔꯛꯀꯅꯤ ꯑ ꯀꯩꯅꯣ ꯇꯧꯔꯒ ꯀꯩꯗꯧꯗꯣꯏꯅꯣ ꯁ꯭ꯋꯥꯏꯗꯒꯤ ꯅꯛꯁꯨ ꯅꯛꯄ ꯐꯖ ꯐꯖꯕ ꯅꯪꯉꯣꯟꯗ ꯍꯦꯛꯇ ꯍꯥꯏꯔꯒ ꯅꯣꯏꯒꯁꯨ ꯅꯛꯅꯕꯅꯤꯅ ꯑꯗꯨꯝ ꯄꯥꯎ ꯐꯥꯎꯅꯔꯒ ꯈꯔꯁꯨ ꯋꯥꯠꯂꯤꯕꯀꯣ ꯊꯥ ꯑꯃ ꯑꯅꯤꯗꯤ ꯋꯥꯠꯂꯤꯅꯦꯕꯀꯣ
ꯑꯥ
ꯑꯗꯨꯗꯨꯅ ꯑꯗꯨꯝ ꯍꯧꯖꯤꯛꯇꯒꯤ ꯍꯥꯏꯖꯤꯜꯂꯗꯤ ꯁꯪꯅꯤꯗꯅꯀꯣ
ꯍꯣꯏ ꯑꯗꯨ ꯍꯥꯏꯐꯦꯠꯇꯤ ꯍꯪꯁꯦ ꯃꯥꯁꯦ ꯍꯧꯖꯤꯛꯀꯥꯟꯗꯤꯅꯦ ꯑꯉꯥꯡꯁꯨ ꯑꯣꯏꯕꯒꯤ ꯎꯝ ꯑꯗꯨꯝ ꯍꯥꯡꯗꯤ ꯍꯥꯡꯉꯝꯅꯤꯕ ꯍꯥꯡꯉꯁꯨ ꯐꯥꯡꯖꯟꯅꯕ ꯕ ꯍꯥꯏꯁꯦ ꯇꯝꯕ ꯉꯝꯄꯣꯠꯇꯦ ꯍꯧꯖꯤꯛ ꯂꯨꯍꯣꯡ ꯄꯟꯊꯥ ꯑꯣꯏꯕꯅꯤꯅꯅꯦ ꯍꯥꯏꯗꯤ ꯄꯡꯂꯥꯛ ꯇ ꯂꯥꯛꯑꯝꯗꯣꯏꯅꯦꯕ ꯈꯤꯇꯪ ꯐꯥꯎꯕ ꯅꯠꯇ꯭ꯔꯒ ꯈꯤꯇꯪ ꯃꯃꯤꯡ ꯆꯠꯄꯒ ꯍꯧꯔꯛꯑꯗꯤ ꯃꯤꯁꯦ ꯌꯥꯝ ꯀꯨꯡꯅ ꯄꯪꯍꯥꯏꯗ ꯍꯥꯏꯖꯤꯜꯂꯤꯗꯅ
ꯎꯝ ꯎꯝ
ꯑꯗꯨꯅ ꯃꯥꯗꯣ ꯍꯥꯏꯐꯦꯠ ꯑꯩꯅ ꯍꯪꯕꯤꯒꯦ ꯍꯪꯕꯤꯔꯒ ꯅꯪꯅ ꯀꯌꯥꯃꯨꯛ ꯄꯩꯁꯥ ꯅꯨꯡꯁꯥꯗꯣ ꯑꯗꯨꯁꯨ ꯍꯪꯕꯤꯔꯒꯦ ꯅꯣꯏꯒꯤꯗꯣ ꯇꯥꯡ ꯀꯌꯥꯗꯅꯣ
ꯑꯥ ꯑꯩꯈꯣꯏꯒꯤꯁꯦ ꯀꯩꯅꯣꯅꯦ ꯎꯝ ꯍꯧꯖꯤꯛꯁꯦ ꯀꯩꯅꯣꯅꯤꯀꯣ ꯖꯨꯂꯥꯏ
ꯎꯝ
ꯑꯁ ꯑꯣꯛꯇꯣꯕꯔꯗ ꯑꯣꯏꯗꯣꯏꯅꯦꯕꯀꯣ ꯑꯣꯛꯇꯣꯕꯔꯒꯤ ꯗꯦꯠ ꯐꯣꯔ ꯑꯗꯨꯃꯥꯏ ꯑꯣꯏꯕꯅꯦ ꯎꯝ
ꯑꯣ ꯑꯣ ꯅꯪꯒꯤꯁꯦ ꯄꯣꯠꯂꯣꯏꯒꯨꯝꯕ ꯑꯍꯟꯕꯁꯨ ꯑꯗꯨꯝ
ꯑꯥ ꯑꯥ ꯑꯥ ꯑꯗꯨꯏꯗꯤꯅꯦ ꯃꯣꯏ ꯑꯩꯈꯣꯏ ꯏꯅꯦ ꯍꯣꯏꯒꯤꯗꯨꯗꯤ ꯑꯗꯨꯝ ꯈꯔꯁꯨ ꯀꯦꯖ ꯃꯧꯖꯕꯗꯣ ꯈꯔ ꯇꯧꯖꯗ꯭ꯔꯅꯦꯕ ꯃꯣꯏꯒꯤꯗꯤ ꯑꯗꯨꯅ ꯑꯗꯨꯝ ꯄꯣꯠꯂꯣꯏ ꯀꯩꯀꯥ ꯀꯩꯀꯥꯗꯨꯁꯨ ꯃꯣꯏꯗꯤ ꯑꯍꯟꯕ ꯁꯦꯠꯀꯦ ꯍꯥꯏꯔꯛ ꯍꯥꯏꯕꯅꯦꯕꯀꯣ ꯂꯣꯏꯅ ꯑꯗꯨꯒꯤ ꯑꯃ ꯃꯥꯁꯨ ꯄꯣꯠꯂꯣꯏꯗꯣꯏꯁꯨ ꯇꯨꯗꯣꯏꯅꯤꯅ ꯈꯔ ꯋꯥꯠꯂꯤꯀꯥꯟ ꯈꯣꯠꯂꯤꯀꯥꯟꯗꯒꯤ ꯍꯥꯟꯅ ꯑꯗꯣ ꯑꯣꯔꯗꯔꯒꯨꯝꯕ ꯇꯧꯕꯁꯦ ꯍꯥꯟꯅ ꯄꯩꯁꯥꯒꯨꯝꯕ ꯄꯤꯔꯒ ꯕꯨꯛ ꯇꯧꯒꯗ꯭ꯔ ꯑꯩꯈꯣꯏꯒꯤ ꯁꯌꯣꯔ ꯑꯣꯏꯔꯦ ꯈꯣꯠꯂꯦ ꯍꯥꯏꯕꯒꯤꯁꯦ ꯑꯗꯨ ꯃꯣꯏꯗ
ꯍꯣꯏ ꯑꯗꯨꯃꯥꯏꯅ ꯄꯤꯕꯅꯗꯤ ꯁꯣꯏꯗꯦꯗꯅ ꯃꯥꯅꯁꯨ ꯈꯔ ꯂꯨꯝꯅ ꯑꯗꯨꯝ ꯂꯧꯋꯤꯗꯅ ꯄꯩꯁꯥ ꯄꯁꯤꯜꯂꯝꯗ꯭ꯔꯗꯤ ꯍꯥꯏꯗꯤ ꯍꯥꯏꯗꯣꯔꯛꯀꯗ꯭ꯔꯥ ꯈꯣꯠꯀꯗ꯭ꯔꯥ ꯃꯉꯣꯟꯗ ꯅꯨꯡꯉꯥꯏ ꯐꯠꯇꯕ ꯂꯩꯔꯝꯕꯁꯨ ꯌꯥꯏꯕ ꯑꯗꯨꯅ ꯄꯩꯁꯥ ꯅꯨꯡꯁꯥ ꯈꯤꯇꯪ ꯍꯥꯟꯅ ꯑꯦꯗꯚꯥꯟꯁ ꯈꯤꯇꯪ ꯄꯤꯔꯒ ꯃꯥꯒꯤ ꯊꯕꯛꯇꯁꯨ ꯊꯨꯅ ꯂꯣꯏꯁꯟꯅꯤꯡꯕꯒꯤ ꯋꯥꯈꯜꯂꯣꯟꯗꯣ ꯄꯩꯁꯥ ꯄꯤꯔꯗꯤ ꯈꯔꯁꯨ ꯃꯤꯁꯨꯦ ꯑꯗꯨꯝ ꯐꯥꯎꯅꯩꯗꯅ ꯑꯗꯨꯅ ꯄꯩꯁꯥ ꯈꯤꯇꯪꯗꯤ ꯄꯤꯅꯕꯅꯦ ꯑꯣ ꯅꯣꯏꯅꯅꯦ ꯀꯣꯟꯅ ꯄꯤ ꯀꯦꯅ ꯍꯥꯏꯔꯁꯨ ꯑꯩ ꯑꯩꯅ ꯑꯩꯅ ꯍꯥꯏꯅꯕꯗ ꯑꯗꯨꯝ ꯌꯥꯗꯤ ꯌꯥꯅꯤꯌꯦ
ꯎꯝ ꯎꯝ ꯍꯣꯏ ꯑꯗꯨꯕꯨꯗꯤ ꯈꯔ ꯄꯤꯗ꯭ꯔ ꯂꯣꯏꯔꯦꯗ ꯆꯞ ꯃꯥꯟꯅꯩ ꯍꯌꯦꯡ ꯀꯣꯟꯅ ꯄꯤꯔꯁꯨ ꯄꯤꯕ ꯍꯧꯖꯤꯛ ꯄꯤꯔꯁꯨ ꯄꯤꯕ ꯍꯥꯏꯗꯤ ꯍꯥꯟꯅ ꯄꯤꯕ ꯍꯥꯏꯁꯤꯅ ꯑꯩꯈꯣꯏꯁꯨ ꯉꯥꯏꯔꯦ ꯈꯤꯇꯪ ꯎꯝ ꯊꯥꯖꯕ ꯍꯥꯏꯕ ꯑꯃ ꯂꯩꯗꯅꯀꯣ ꯅꯨꯡꯉꯥꯏ ꯉꯥꯏꯕꯗꯣꯀꯣ ꯀꯩꯝ ꯇꯧꯔꯛꯇ꯭ꯔꯗꯤ ꯈꯤꯇꯪ ꯑꯁ ꯀꯩꯅꯣ ꯃꯣꯏꯁꯤꯕꯣꯗꯣ ꯈꯟꯈꯤꯅꯦꯕꯀꯣ ꯃꯤꯁꯨ ꯄꯣꯠꯂꯣꯏ ꯀꯩ ꯀꯥ ꯇꯨꯗꯣꯏꯅꯤꯅ ꯍꯥꯟꯅ ꯄꯤꯕꯅꯕꯨꯗꯤ ꯐꯩꯗ ꯈꯔ ꯍꯥꯏꯗꯤ ꯍꯌꯦꯡ ꯁꯦꯠꯄ ꯅꯨꯃꯤꯠꯇꯨꯗ ꯑꯃꯨꯛ ꯇꯪꯈꯥꯏꯃꯨꯛ ꯀꯩꯃꯨꯛ ꯄꯤꯔꯁꯨ ꯀꯣ ꯎꯝ
ꯑꯗꯨꯝꯅꯦ ꯄꯩꯁꯥꯗꯣ ꯄꯨꯟꯅ ꯐꯪꯕꯕꯨꯗꯤ ꯅꯨꯡꯉꯥꯏꯔꯝꯅꯤ ꯑꯗꯨ ꯑꯣꯏꯁꯨ ꯊꯕꯛ ꯇꯧꯗ꯭ꯔꯤꯉꯩꯗ ꯁꯤ ꯑꯁꯤꯅ ꯅꯪꯒꯤ ꯍꯥꯟꯅ ꯄꯥꯏꯁꯜꯂꯣ ꯀꯥꯏꯅ ꯍꯥꯏꯔꯗꯤ ꯃꯤꯁꯦ ꯋꯥꯈꯟꯗꯣ ꯇ
ꯎꯝ ꯎꯝ ꯎꯝ ꯑꯗꯨꯅꯦ ꯑꯉꯥꯡꯁꯨ ꯑꯣꯏꯔꯤꯅꯦ ꯃꯣꯏꯁꯦ ꯑꯃ ꯑꯁ ꯌꯥꯝ ꯃꯥꯟꯗꯦ ꯍꯥꯏꯕ ꯑꯗꯨꯃꯥꯏꯅꯒ ꯍꯩꯔꯛꯀꯅꯤ ꯀꯥꯏꯅ ꯑꯗꯨꯒꯤ ꯑꯉꯥꯡꯗꯣ ꯍꯥꯟꯅ ꯑꯩꯈꯣꯏꯅꯒ ꯅꯣꯏ ꯑꯗꯨꯗꯥꯏ ꯂꯥꯛꯀꯥꯟꯗꯒꯗꯤ ꯀꯩꯁꯨ ꯍꯩꯇꯕꯤꯗꯒ ꯑꯗꯨꯝ ꯑꯉꯥꯡꯅꯤꯅ ꯑꯗꯨꯝ ꯀꯩꯁꯨ ꯀꯦꯗꯕꯤꯗ ꯑꯗꯨꯝ ꯏꯆꯝ ꯆꯝꯅ ꯊꯣꯕ ꯑꯃ ꯀꯌꯥꯒ ꯇꯧꯗꯕꯤꯗ ꯂꯩꯇ꯭ꯔꯅꯦ ꯑꯃ
ꯎ ꯄꯥꯡꯒꯩ ꯂꯩꯔꯝꯕꯅꯦꯃꯤ ꯑꯗꯨꯒꯅꯦ ꯍꯟꯗꯛ ꯕꯤ ꯑꯦ ꯂꯣꯏꯕꯒꯤꯗꯣ ꯑꯗꯨꯗꯒꯤ ꯃꯥꯁꯦ ꯀꯔꯤ ꯑꯦꯝ ꯑꯦ ꯇꯧꯅꯤꯡꯗ꯭ꯔꯦ ꯑꯇꯣꯞꯄ ꯂꯥꯏꯟꯗ ꯆꯠꯅꯤꯡꯉꯦꯅ ꯍꯥꯏꯕ ꯍꯥꯏꯇꯥꯔꯦ
ꯎꯝ
ꯑꯗꯨꯗ ꯕꯤ ꯑꯦꯗꯨꯁꯨꯅꯦ ꯀꯥꯕꯣꯏ ꯀꯥꯗꯕꯣꯏ ꯇꯧꯔꯒ ꯆꯟꯁꯤꯟꯈꯤꯕꯗꯨꯗꯩ ꯃꯥꯟꯖꯔꯅꯦ ꯄꯤꯠꯇ ꯂꯩꯇ꯭ꯔꯕꯖꯥꯠꯅꯤ ꯑꯗꯨꯒꯤ ꯇꯝꯃꯨꯔꯣꯅ ꯍꯥꯏꯔꯒ ꯕꯤ ꯑꯦꯗ ꯂꯣꯏꯗ꯭ꯔꯤ ꯂꯣꯏꯐꯥꯠꯇ꯭ꯔꯤꯉꯩꯗꯒꯤ ꯑꯗꯨꯝ ꯆꯠꯈ꯭ꯔꯕꯅꯦꯕ
ꯑꯣ ꯑꯗꯨꯗꯤꯅꯦ ꯃꯤ ꯃꯤꯒꯤ ꯄꯤꯊꯣꯛꯄꯅꯤꯉꯣ ꯇꯝꯕ ꯈꯨꯗꯤꯡꯃꯛ ꯂꯣꯏꯅ ꯀꯩꯁꯨ ꯐꯖꯕ ꯅꯠꯇꯦ
ꯅꯠꯇꯦ ꯅꯠꯇꯦ ꯑꯗꯨꯕꯨꯗꯤ ꯃꯥꯗ ꯃꯈꯣꯏ ꯃꯁꯥ ꯑꯗꯣ ꯍꯥꯟꯅꯗꯤꯗꯒꯤ ꯈꯤꯇꯪꯕꯨꯗꯤ ꯍꯩꯕꯨꯗꯤ ꯍꯩꯒꯜꯂꯦꯕ ꯑꯗꯨꯝ ꯃꯥ ꯀꯦꯕ ꯅꯨꯡꯕꯗꯣ ꯈꯔ ꯄꯥꯝꯕꯅꯤꯅ ꯃꯁꯥꯅ ꯀꯦꯕ ꯇꯝꯖꯗ꯭ꯔꯁꯨ ꯆꯟꯗꯣꯟ ꯊꯤꯟꯕꯒꯨꯝꯕ ꯑꯗꯒꯤ ꯍꯥꯏꯗꯤ ꯃꯤꯗꯣ ꯑꯗꯨꯝ ꯇꯟꯗꯕꯗꯣ ꯀꯦꯕꯤꯒꯦ ꯈꯣꯠꯀꯦ ꯀꯥꯏꯅ ꯑꯗꯨꯝ ꯀꯣꯏꯁꯪ ꯆꯪꯉꯒ ꯑꯗꯨꯝ ꯄꯛꯀꯦꯗꯒꯦꯕꯗꯣ ꯑꯗꯨꯃꯥꯏꯅ ꯇꯧꯕꯅꯤꯅ ꯍꯩꯒꯠꯂꯛꯏꯅꯦꯕ
ꯎꯝ ꯎꯝ ꯃꯥꯅꯦ ꯇꯝꯃꯨꯕ ꯂꯩꯌꯦꯕꯀꯣ ꯑꯩꯈꯣꯏ ꯁꯤꯗꯁꯨꯅꯦ ꯑꯗꯣ ꯎꯝ ꯀꯦꯕꯅ ꯃꯇꯦꯛ ꯃꯌꯥꯒꯤ ꯁꯨꯝ ꯂꯨꯍꯣꯡꯕ ꯆꯠꯄ ꯈꯣꯠꯄꯒꯤꯕꯨꯗꯤ ꯀꯦꯕ ꯑꯗꯨꯏꯁꯨ ꯂꯨꯍꯣꯡꯕꯒꯤ ꯀꯦꯕ ꯍꯥꯏꯁꯦ ꯁꯤꯗꯤ ꯁꯨꯡꯁꯣꯏ ꯁꯣꯏꯔꯣꯏꯗꯧꯕ ꯍꯥꯏꯕ ꯑꯃ ꯂꯩꯗꯅꯀꯣ ꯑꯩꯈꯣꯏꯁꯨ ꯉꯥꯏꯔꯦ ꯂꯨꯍꯣꯡꯕ ꯅꯨꯃꯤꯠ ꯇꯒ ꯁꯣꯏꯕ ꯍꯥꯏꯗꯨꯗꯤ ꯀꯅꯥ ꯅꯨꯡꯉꯥꯏꯅꯤꯒꯦ ꯅꯠꯇ꯭ꯔꯅꯦꯀꯣ
ꯃꯥꯅꯦ ꯑꯃꯨꯛꯇꯪ ꯍꯣꯡꯕꯗꯨꯅ ꯀꯅꯥꯅ ꯊꯤꯟꯅꯤꯡꯉꯤ ꯅꯠꯇ꯭ꯔꯥ
ꯍꯧꯖꯤꯛ ꯃꯇꯝꯁꯤꯗꯗꯤ ꯑꯃꯨꯛ ꯐꯣꯇꯣ ꯑꯗꯒꯤ ꯀꯦꯃꯦꯔꯥ ꯀꯩꯀꯥꯁꯦ ꯌꯥꯝꯅ ꯃꯔꯨꯅꯁꯨ ꯀꯥꯞꯄꯦ ꯅꯍꯥꯟꯋꯥꯏꯒꯤ ꯇꯥꯏꯞꯇ ꯐꯣꯇꯣ ꯑꯦꯜꯕꯝ ꯑꯃ ꯀꯩ ꯑꯃ ꯀꯥꯞꯄꯒ ꯇꯣꯛ ꯇꯧꯗꯨ ꯅꯠꯇꯦ ꯑꯗꯣ ꯍꯧꯖꯤꯛꯇꯤ
ꯎꯝ
ꯔ ꯚꯗꯤꯑꯣꯗꯩ ꯀꯩꯗꯩ ꯊꯥꯜꯂꯒ ꯇꯧꯗꯣꯏꯅꯤꯅꯅꯦ ꯈꯤꯇꯪꯁꯨ ꯐꯖꯅꯁꯨ ꯇꯧꯅꯤꯡꯕꯀꯣ ꯑꯗꯒꯤ ꯑꯩꯈꯣꯏꯅꯦ ꯃꯆꯥꯗꯨꯁꯨ ꯌꯥꯝ ꯀꯟꯅ ꯑꯉꯥꯡꯁꯨ ꯅꯠꯇ꯭ꯔꯦꯕꯀꯣ ꯑꯩꯈꯣꯏ ꯏꯆꯦꯗꯨꯁꯨꯅꯦ
ꯍ ꯅꯣꯏ ꯅꯣꯏ ꯑꯍꯟꯗꯨꯔꯣ ꯅꯠꯇ꯭ꯔꯥ ꯌꯥꯏꯃꯗꯨꯔꯣ
ꯈꯟꯗꯨꯣꯏꯅꯦꯕ ꯃꯣꯏꯗꯤ ꯃꯁꯥ ꯊꯕꯛ ꯏꯪꯉꯥꯡꯒꯁꯨ ꯇꯧꯔꯛꯄꯒꯤ ꯑꯃ ꯈꯤꯇꯪ ꯃꯑꯣꯡ ꯇꯥꯅ ꯇꯧꯅꯤꯡꯕꯗꯣ ꯑꯗꯨꯗ ꯀꯦꯕꯒꯤꯗꯨꯗꯤ ꯑꯩꯅꯁꯨ ꯑꯌꯥꯝꯕ ꯑꯗꯨꯨꯝ ꯆꯠꯊꯣꯛ ꯆꯠꯁꯤꯟ ꯀꯩꯀꯥ ꯇꯧꯕꯅꯤꯅ ꯑꯩꯅ ꯐꯖꯗꯧꯕ ꯑꯝꯇ ꯌꯦꯡꯉꯛꯑꯣ ꯀꯅꯥ ꯇꯧꯁꯤꯒꯦꯅ ꯅꯍꯥꯟꯗꯣ ꯍꯥꯏꯅꯔꯛꯄ ꯑꯗ ꯑꯩꯁꯦ ꯅꯍꯥꯟ ꯅꯣꯏꯗ ꯈꯪ ꯅꯤꯡꯁꯤꯡꯉꯤꯅꯦ ꯃꯗꯨ ꯌꯥꯝ ꯐꯖ ꯑꯗꯨꯕꯨꯅꯦ ꯑꯉꯥꯡꯒꯤ ꯑꯣꯏꯔꯦ ꯉꯥꯡꯅ ꯁꯛꯅꯕꯁꯨ ꯑꯗꯩ ꯈꯔ ꯈꯔ ꯃꯃꯤꯡ ꯆꯠꯄ ꯑꯆꯧ ꯑ ꯑꯆꯧꯕ ꯂꯩꯔꯤꯅꯤꯁꯦ ꯑꯁ ꯅꯍꯥꯃꯨꯛꯅꯦ ꯏꯃꯥꯟꯅꯕꯤ ꯑꯃꯒꯤꯗꯁꯨ ꯅꯦꯛꯑꯀꯣ ꯑꯗꯨꯒꯅꯦ ꯃꯣꯏꯒꯤ ꯑꯣꯗꯔ ꯆꯠꯇ ꯑꯞꯇꯥꯏ ꯂꯧꯁꯜꯂꯕ ꯀꯣ ꯏꯆꯦꯟ ꯆꯦꯟꯕꯗꯅꯦ ꯑꯃ ꯍꯣꯕꯤ ꯍꯣꯕꯤ ꯍꯣꯕꯤ ꯑꯩꯈꯣꯏꯗꯗꯤ ꯌꯥꯝ ꯅꯨꯡꯉꯥꯏ ꯐꯦꯟꯗꯕꯗꯨꯣꯀꯣ
ꯃꯥꯅꯦ ꯃꯥꯅꯦ ꯃꯣꯏꯁꯨꯅꯦ ꯐꯥꯎꯔꯕꯅꯤꯅꯅꯦ ꯑꯣꯔꯗꯔꯗꯣ ꯃꯌꯥꯝ ꯂꯥꯛꯑꯕꯅꯤꯅ ꯄꯪ ꯂꯧꯔꯣ ꯈꯟꯕ
ꯍꯣ ꯑꯍꯟꯈꯦꯅ ꯅꯨꯃꯤꯠ ꯄꯨꯡꯗꯣ ꯊꯦꯡꯉꯦ ꯂꯣꯏꯁꯤꯜꯂꯣ ꯍꯥꯏꯔꯁꯨ ꯅꯪꯅ ꯃꯦꯀꯞ ꯑꯥꯔꯇꯤꯁ ꯂꯥꯛꯇ꯭ꯔꯦ ꯀꯣꯏꯆꯦꯟ ꯆꯦꯟꯅꯈꯤꯕ ꯑꯃ ꯌꯥꯎꯋꯦꯕ ꯑꯗꯨꯗꯩꯅꯦ ꯑꯩꯁꯦ ꯑꯃ ꯐꯗꯤ ꯑꯗꯨꯝ ꯐꯖꯔꯒ ꯌꯥꯝ ꯍꯦꯟꯅ ꯆꯤꯟꯗꯕ ꯑꯃ ꯑꯣꯏꯅ ꯃꯤꯉꯣꯟꯗ ꯅꯣꯏ ꯌꯥꯝ ꯆꯤꯜꯂꯗꯤ ꯂꯧꯔꯣꯏꯒꯦ ꯍꯥꯏꯔꯨꯕ ꯌꯥ ꯊꯥꯕꯗꯤ ꯅꯠꯇꯦꯗꯣ ꯃꯣꯏꯗꯗꯤ ꯑꯃꯨꯛ ꯃꯣꯏꯗꯤ ꯌꯥꯅꯤꯗꯅꯦ ꯍꯥꯏꯔꯛꯀꯗꯣꯏꯁꯦ ꯄꯩꯁꯥꯅꯤꯗꯣ ꯂꯣꯏꯅ ꯆꯠꯂꯨꯕꯈꯩ ꯑꯗꯨꯗꯨꯅ ꯑꯩꯁꯦ ꯑꯁ ꯑꯗꯨꯗꯩ ꯈꯤꯈ꯭ꯔꯦꯕ ꯌꯥꯝꯅ ꯍꯦꯟꯅ ꯄꯣꯄꯨꯂꯔ ꯑꯣꯏꯕꯁꯦ ꯇꯧꯔꯔꯣꯏꯂ ꯍꯦ ꯑꯣꯏꯔ ꯍꯦ ꯐꯖꯕ ꯅꯠꯇꯦꯕ
ꯉꯅꯥꯇꯦ ꯉꯅꯥꯇꯦ
ꯅꯥꯔꯨꯕꯗꯨꯅꯦꯕ ꯑꯗꯨꯝꯕ ꯑꯃ
ꯃꯥꯅꯦ ꯃꯥꯅꯦ
ꯎꯝ ꯑꯗꯣ ꯃꯥꯗꯤ ꯃꯌꯨꯝꯗ ꯆꯠꯂꯒ ꯎꯅꯒꯗ꯭ꯔꯥ ꯀꯃꯥꯏꯅ ꯇꯧꯅꯤ ꯍꯥꯏꯗꯤ ꯋꯥꯔꯤ ꯋꯥꯇꯥꯏꯗꯣ ꯗꯤꯖꯥꯏꯟ ꯀꯩꯀꯥ ꯄꯣ ꯂꯣꯏꯅꯃꯛꯇ ꯑꯣꯏꯔꯁꯨ ꯎꯅꯔꯒ ꯑꯣꯏꯅ ꯍꯥꯏꯅꯤ ꯅꯥꯗꯤ
ꯑꯥ ꯑꯥ ꯍꯥꯏꯐꯦꯠ ꯎꯟꯅꯔꯥ ꯅꯠꯇ꯭ꯔꯒꯅ ꯄꯣꯠꯂꯣꯏ ꯇꯨꯕ ꯍꯥꯏꯁꯤꯃꯛꯇꯕꯨꯟꯅ ꯅꯨꯡ ꯂꯣꯏꯅ ꯇꯝꯗꯣꯏꯅꯤꯗꯅ ꯑꯗꯨꯅ ꯁꯤꯒꯤ ꯗꯤꯖꯥꯏꯟꯗꯣ ꯄꯥꯝꯃꯤ ꯃꯥ ꯗꯤꯖꯥꯏꯟ ꯈꯔ ꯊꯝꯃꯝꯅꯤꯕ ꯃꯌꯨꯝꯗ ꯂꯩꯕꯅꯦꯕ ꯑꯗꯨ ꯗꯤꯖꯥꯏꯟꯗꯣ ꯅꯣꯏꯅ ꯆꯠꯂꯒ ꯌꯦꯡꯉꯒ ꯁꯤꯒꯤ ꯗꯤꯖꯥꯏꯟꯗ ꯄꯥꯝꯃꯤ ꯅꯠꯇ꯭ꯔꯒ ꯐꯨꯔꯤꯠꯁꯤꯅ ꯁꯤ ꯃꯆꯨꯗ ꯑꯣꯏꯕꯤꯌꯨ ꯑꯗꯨꯃꯥꯏꯅ ꯅꯣꯏꯅ ꯈꯔ ꯍꯥꯏꯗꯤ ꯑꯄꯥꯝ ꯄꯥꯝꯗꯗꯅ ꯃꯥꯒ ꯐꯣꯡꯗꯣꯛ ꯃꯉꯣꯟꯗ ꯐꯣꯡꯗꯣꯛꯇ꯭ꯔꯗꯤ ꯃꯥꯗꯣ ꯈꯪꯉꯣꯏꯕ ꯅꯣꯏ ꯏꯆꯦꯗꯨꯒ ꯅꯪꯒ ꯍꯥꯏꯐꯦꯠ ꯍ ꯌꯦꯡꯅ ꯍꯪꯆꯤꯜꯂ ꯀꯣꯏꯊꯣꯔꯛꯑꯣ ꯑꯗꯨꯗꯨꯒ ꯑꯩ ꯑꯩꯁꯨ ꯌꯥꯎꯒꯦ ꯑꯗꯨꯝ ꯑꯩ ꯆꯠꯃꯤꯟꯅꯁꯤ ꯌꯥꯅꯤ
ꯍꯣꯏ ꯍꯣꯏ ꯑꯗꯨꯗꯤꯅꯦ ꯑꯩꯅꯦ ꯍꯌꯦꯡꯒꯣ ꯅꯨꯡꯗꯥꯡꯏꯔꯝ ꯄꯨꯡ ꯑꯍꯨꯝ ꯑꯍꯨꯝ ꯃꯈꯥꯏ ꯑ꯭ꯋꯥꯏꯐꯥꯎ ꯃꯅꯨꯡꯗꯅꯦ ꯅꯣꯏꯗ ꯌꯧꯔꯛꯑꯒꯦ ꯑꯩꯈꯣꯏ ꯆꯦꯒꯅꯦ ꯃꯥꯕꯨ ꯑꯦꯈꯣꯏꯅꯤ ꯍꯣꯏ ꯇꯧ ꯇꯧꯔꯒ ꯑꯗꯨꯒ ꯌꯦꯡꯃꯤꯟꯅꯔꯁꯤ
ꯍꯣꯏ ꯍꯣꯏ ꯑ ꯑꯩꯅ ꯑꯗꯣ ꯍꯌꯦꯡꯅꯦ ꯑꯩ ꯍꯌꯦꯡ ꯑꯌꯨꯛ ꯑꯣꯏꯅ ꯍꯥꯏꯐꯦꯠ ꯍꯥꯏꯔꯛꯀꯦ ꯃꯥꯗꯣ ꯂꯩꯕ꯭ꯔꯥ ꯂꯩꯇꯕ꯭ꯔꯥ ꯂꯩꯒꯗ ꯌꯥꯒꯠꯇ꯭ꯔꯥ ꯍꯥꯏꯐꯦꯠ ꯍꯥꯟꯅ ꯍꯪꯗ꯭ꯔꯗꯤ ꯅꯨꯡꯉꯥꯏꯔꯣꯏꯕ
ꯃꯥꯅꯤ ꯃꯤꯁꯨ ꯑꯃꯨꯛ ꯑꯇꯣꯞꯄ ꯑꯣꯔꯗꯔ ꯂꯩꯔ ꯆꯠꯂꯝꯃꯗꯤꯀꯣ
ꯎꯝ ꯎꯝ ꯑꯩ ꯑꯩ ꯍꯥꯏꯔꯛꯑꯒꯦ ꯑꯩ ꯃꯔꯣꯟ ꯇꯧꯔꯦ ꯍꯣꯏ ꯍꯣꯏ ꯎꯝ ꯎꯝ ꯊꯝꯃꯃꯦ ꯊꯝꯃꯃꯦ